ꯇꯥꯔꯦ
ꯇꯥꯔꯦ ꯑꯃꯨꯛ
ꯀꯔꯥꯏꯗꯅꯣ ꯍꯧꯖꯤꯛ ꯌꯥꯝ ꯁꯥꯊꯤꯌ‌‌ꯦꯕꯗ‌ꯣ
ꯌꯨꯝꯗ ꯂ‌ꯩ
ꯑꯣꯀꯦ ꯑꯁ ꯑꯗꯩ ꯀꯩ ꯀꯩꯅꯣ ꯋꯥꯔꯤ ꯌꯥꯝ ꯅꯨꯡꯉꯥꯏꯈꯤꯕꯗꯣ ꯀꯗꯥꯏꯗꯅꯣ ꯑꯥ ꯚꯦꯂꯌꯨ ꯌꯥꯎꯕꯒꯤ ꯃꯇꯥꯡ ꯌꯧꯈ꯭ꯔꯦꯀꯣ ꯚꯦꯂꯌꯨ ꯌꯥꯎꯕꯒꯤ ꯑꯦꯗꯤꯗꯥꯁꯀꯤ ꯁ꯭ꯅꯤ ꯀꯥꯔꯌꯥ ꯌꯥꯎꯈ꯭ꯔꯕꯅꯤꯀꯣ ꯍꯧꯖꯤꯠꯇ‌ꯣ
ꯑꯥ
ꯁꯨꯋꯥꯏ ꯁꯣꯏꯕ ꯑꯃ
ꯑꯗꯨꯒꯨꯝꯕꯒꯤ ꯊꯧꯗꯣꯛ ꯂꯥꯗꯤꯟ ꯂꯪ ꯆꯀꯗ꯭ꯔꯥ
ꯀꯔꯝꯕ ꯊꯧꯗꯧꯔꯣ ꯑꯦ ꯈꯪꯗꯦ ꯊꯦꯡꯗꯤꯦ ꯊꯦꯡꯅꯗ꯭ꯔꯤ ꯑꯗꯨ ꯑꯩꯅ ꯍꯧꯖꯤꯛ ꯍꯥꯏꯅꯤꯡꯁꯦꯀꯣ ꯑꯇꯩ ꯅꯪꯅ ꯍꯧꯖꯤꯛ ꯍꯥꯏꯔꯛꯄꯗꯣ ꯇꯣꯄꯤꯛ ꯌꯥꯃꯟꯒ꯭ꯔ‌ꯦ ꯀꯣꯛ ꯉꯥꯎꯈ꯭ꯔꯦꯀꯣ
ꯈꯠꯅꯕꯒꯤ ꯃꯇꯥꯡꯗꯅꯕ ꯃꯒꯨꯟ ꯈꯪꯗꯣꯛꯅꯤꯡꯕꯒꯤ ꯍꯌꯦꯡꯋꯥꯏꯗꯤ ꯑꯁꯦꯡꯕ ꯇꯦꯝꯄꯔꯗꯨ ꯑꯣꯏꯔꯛꯇꯣꯏꯅꯦꯕ ꯃꯆꯥ ꯃꯁꯨ ꯌꯧꯔꯛꯑꯀꯥꯟꯗ
ꯍꯣꯏ ꯍꯣꯏ ꯑꯗꯣ ꯑꯩ ꯍꯥꯏꯕꯗꯨꯅꯦ ꯇꯦꯝꯄꯔ ꯌꯥꯎꯒꯦꯔꯥ ꯁꯥꯎꯒ
ꯅꯪ ꯅꯪꯕꯨ ꯑꯣꯏꯔꯗꯤ ꯅꯪ ꯊꯣꯛꯀꯗ꯭ꯔꯥ ꯆꯠꯊꯣꯛꯑꯣꯏꯗ꯭ꯔꯥ ꯂꯩꯒꯗ꯭ꯔꯥ ꯂꯣꯏꯔꯣꯏꯗ꯭ꯔꯥ ꯍꯥꯏꯔ‌ꯣ
ꯑꯗꯨ ꯆꯠꯊꯣꯛꯑꯣꯏꯕ ꯀꯩꯒꯤꯅꯣ ꯍꯥꯏꯔꯗꯤ
ꯑꯥ
ꯑꯁꯦꯡꯕ ꯄꯥꯝꯃꯦ ꯍꯥꯏꯔꯗꯤ ꯁꯨꯡꯇ ꯆꯠꯊꯣꯛꯑꯔꯣꯏꯕ ꯄꯥꯝꯗꯕꯒꯤꯅꯦꯕ ꯆꯠꯊꯣꯛꯏꯕꯁꯤꯡꯗꯣ ꯏꯆꯝ ꯆꯝꯕ ꯋꯥꯗ
ꯂꯣꯏꯅ ꯁꯤꯖꯤꯟꯅꯕ ꯌꯥꯕꯅꯦꯕ ꯈꯪꯕ꯭ꯔꯥ ꯅꯨꯄꯤꯅ ꯂꯣꯏ ꯁꯤꯖꯤꯟꯅꯕ ꯌꯥꯕꯅꯦꯕ ꯑꯗꯨ ꯅꯣꯏ ꯍꯩꯒꯗꯕꯅꯦꯕ ꯍꯧꯖꯤꯛꯀꯤ ꯑꯁꯦꯡꯕ ꯍꯥꯏꯔꯗꯤ ꯄꯪꯕꯁꯦ ꯅꯨꯄꯤ ꯂ ꯌꯥꯝ ꯄꯪꯕꯅꯦꯀꯣ ꯑꯩꯈꯣꯏꯅ ꯎꯔꯛꯄ ꯀꯥꯟꯗ ꯑꯩꯕꯨꯗꯤ ꯁꯤꯒꯨꯝꯕ ꯇꯧꯔꯛꯇꯦ ꯀꯣꯏ ꯀꯣꯏꯔꯛꯇꯦ ꯑꯗꯨ ꯇꯧꯁꯨ ꯇꯧꯔꯛꯇꯦ ꯑꯗꯨꯁꯨ ꯐ꯭ꯔꯦꯟ ꯁꯥꯔꯀꯜ ꯑꯣꯏꯒꯦꯔꯥ ꯀꯣ ꯊꯦꯡꯅꯔꯛꯄ ꯀꯥꯟꯗ ꯀꯩꯅꯣ ꯏꯂꯥꯏ ꯂꯥꯏꯅ ꯅꯨꯄꯥꯅ ꯀꯟꯚꯤꯟꯁ ꯇꯧꯕꯁꯦ ꯑꯌꯥꯝꯕ ꯑꯣꯏꯒꯂꯦꯕꯀꯣ ꯑꯗꯨ ꯂꯥꯏꯅ ꯀꯟꯚꯤꯟꯁ ꯇꯧꯗꯅꯤ ꯍꯥꯏ ꯇꯧ ꯍꯥꯏꯕ ꯈꯛꯇꯪꯅꯦ ꯑꯩꯈꯣꯏ ꯁꯖꯦꯁꯟꯗꯤ ꯑꯁꯦꯡꯕ ꯔꯤꯕꯚꯤꯌꯨ ꯇꯧꯕꯩ ꯍꯥꯏꯔꯗꯤꯀꯣ ꯑꯩꯅ ꯍꯧꯖꯤꯛ ꯔꯤꯕꯤꯜ ꯇꯧꯔꯛꯄꯁꯦ ꯁꯦꯝꯃꯒ ꯌꯥꯕ ꯇꯥꯏꯞ ꯈꯇꯪ ꯑꯣꯏꯒꯜꯂꯦꯕꯀꯣ ꯑꯗꯨꯗ ꯁꯦꯝꯃꯒꯁꯨ ꯌꯥꯒꯗꯧꯕꯅꯦꯁꯨ ꯈꯔ ꯑꯩꯅ ꯍꯥꯏꯕꯗꯣ ꯂꯩꯕ ꯈꯩ ꯁꯣꯔꯠ ꯇꯥꯔꯝꯗ ꯀꯣ ꯂꯩꯕ ꯃꯈꯩ ꯄꯨꯊꯣꯛꯄ ꯌꯥꯗꯦ ꯑꯩ ꯑꯩꯅ ꯍꯥꯏꯕꯗꯣ ꯈꯔ ꯈꯔ ꯈꯔ ꯈꯔ ꯄꯨꯊꯣꯛꯑꯒ ꯀꯣ ꯅꯪꯒꯤ ꯚꯦꯂꯨꯗꯣ ꯉꯥꯛꯑꯒ ꯂꯩꯈꯤꯗꯧꯕꯅꯦꯕ ꯍꯥꯏꯕꯗꯤ ꯉꯁꯥꯏꯒꯤ ꯁꯨꯁꯀꯤ ꯋꯥꯔꯤꯗ‌ꯣ ꯑꯃꯨꯛ ꯇꯥꯎꯕ ꯂꯨꯄꯥ ꯆꯝꯉꯥ ꯄꯤꯕꯒ ꯂꯤꯁꯤꯡ ꯇꯔꯥ ꯄꯤꯕ ꯁꯨꯁꯀ ꯂꯤꯁꯤꯡ ꯇꯔꯥꯅ ꯃꯃꯜ ꯂꯩꯅ ꯁꯤꯖꯤꯟꯅꯔꯤꯅꯤ ꯍꯥꯏꯕꯁꯦ ꯃꯃꯜ ꯁꯤꯖꯤꯟꯅꯒꯗꯧꯁꯦ ꯀꯩꯅꯣ ꯁꯨꯁꯇꯨꯟ ꯑꯅꯧꯕ ꯑꯣꯏꯔꯤꯕ ꯐꯧ ꯃꯃꯜ ꯂꯩꯒꯅꯦꯕ ꯑꯅꯧꯕ ꯑꯣꯏꯔꯤꯕ ꯐꯥꯎ ꯑꯃ ꯂꯩꯛꯏꯅꯦꯕ ꯁꯨꯁꯇꯣ ꯂꯤꯔꯛ ꯀꯥꯟꯗꯗꯤ ꯂꯧ ꯆꯠꯈ꯭ꯔꯁꯦꯅ ꯍꯥꯏꯔꯛꯈ꯭ꯔꯅꯦꯕ ꯆꯄꯀꯥꯟ ꯇꯣꯡꯕ ꯐꯕꯅꯤꯅ ꯍꯥꯏꯈ꯭ꯔꯅꯦꯕ ꯅꯠꯇ꯭ꯔꯥ ꯑꯗꯨꯒꯤ ꯑ ꯑꯗꯨꯒꯤ ꯑꯦꯛꯖꯦꯛꯂꯤ ꯅꯪ ꯁꯨꯁꯀꯤ ꯚꯦꯂꯌꯨ ꯉꯥꯛꯄꯒꯨꯝꯅꯀꯣ ꯃꯃꯟ ꯂꯩꯅ ꯁꯤꯖꯤꯟꯅꯅꯤꯡꯉꯥꯏꯒꯤ ꯅꯣꯏ ꯈꯨꯠꯇ ꯂꯩꯕꯅꯦꯕ ꯑꯗꯨꯒꯤ ꯍꯧꯖꯤꯛꯀꯤ ꯚꯦꯂꯌꯨꯁꯦ ꯉꯥꯛꯇꯦ ꯍꯥꯏꯔꯗꯤ ꯌꯥꯔꯔꯣꯏ ꯑꯗꯨ ꯑꯃ ꯃꯃꯜ ꯍꯣꯡꯕ ꯍꯧꯔꯅꯤ ꯑꯩ ꯍꯥꯏꯕꯁꯤ ꯊꯦꯡꯅꯔꯕꯅꯤꯀꯣ ꯅꯣꯏ
ꯍꯥꯥ
ꯑꯩꯅ ꯍꯥꯏꯕꯕꯁꯤꯦ ꯅꯣꯏ ꯁꯨꯡꯁꯦꯡ ꯁꯣꯏꯗꯅ ꯊꯦꯡꯅꯔꯗꯕ ꯄꯣꯠꯅꯦꯕ
ꯑꯗꯨꯏ ꯋꯥꯅꯤꯅ ꯑꯩꯈꯣꯏꯒꯤ ꯖꯥꯠꯁꯦ ꯀꯩꯅꯣ ꯎꯝ ꯅꯨꯄꯤ ꯃꯆꯥꯁꯤꯡ ꯍꯥꯏꯕ ꯇꯥꯔꯦ ꯅꯨꯄꯥꯁꯦ ꯑ ꯈꯟꯕ ꯈꯔ ꯍꯩꯇꯕ ꯈꯔ ꯌꯥꯎꯋꯦꯕꯀꯣ
ꯍꯥꯥ
ꯑꯩꯈꯣꯏꯅ ꯀꯣꯂꯦꯖ ꯀꯥꯃꯤꯟꯅꯔꯛꯄ
ꯅꯪꯗꯤ ꯐꯖꯅ ꯈꯜꯂꯨꯀꯣ ꯑꯗꯨꯗꯤ
ꯈꯪꯗꯦ ꯏꯁꯥꯒꯤ ꯃꯇꯝꯗ ꯌꯧꯔꯗꯤ ꯂꯣꯏꯅ ꯀꯣꯛ ꯉꯥꯎꯕꯅꯦ ꯃꯤꯒꯤ ꯁꯖꯦꯁꯟ ꯄꯤꯕ ꯍ‌ꯦꯟꯅ ꯂꯥꯏꯕꯅꯦ ꯍꯥ
ꯍꯣꯏ ꯆꯨꯝꯗꯤ ꯆꯨꯝꯒꯦꯗ ꯑꯣꯏꯁꯦ ꯅꯪꯁꯨ ꯐꯖꯅ ꯈꯜꯂꯦꯒꯗꯣ
ꯃꯦꯟ ꯑꯣꯏꯅ ꯅꯨꯄꯤꯁꯤꯡꯅꯦ ꯈꯟꯕ ꯍꯩꯇꯕ
ꯍꯣꯏ ꯈꯟ ꯍꯣꯏ ꯈꯟꯕ ꯍꯩꯇꯕꯩꯀꯣ ꯅꯨꯄꯥꯅꯀꯣ ꯂꯨꯅ ꯇꯧꯕꯤꯗꯣꯏꯕ ꯃꯥꯅꯦ ꯄꯪꯉꯦꯅꯦꯅ ꯁꯤꯖꯤꯟꯅꯕꯗꯣ ꯅꯨꯄꯥꯒꯤꯁꯨ ꯑ ꯂꯥꯟꯕ ꯇꯥꯕꯅꯤ ꯍꯥꯏꯕ ꯇꯥꯏ ꯑꯩꯗꯤ ꯑꯦꯚ꯭ꯔꯤꯋꯥꯟꯁꯤꯅ ꯏꯁꯣꯔꯅ ꯀꯔꯤ ꯀꯔꯤ ꯍꯥꯏꯒꯅꯤ ꯃꯥꯅ ꯄꯔꯐꯦꯛꯇꯨ ꯇꯝꯗꯦꯕ ꯄꯪꯕꯁꯨ ꯌꯥꯎ ꯀꯔꯤꯅꯣ ꯇꯧꯕꯁꯨ ꯌꯥꯎꯋꯦ ꯑꯗꯨꯒꯤ ꯄꯪꯉꯦꯅ ꯄꯪ ꯁꯤꯖꯤ ꯁꯤꯖꯤꯟꯅꯕꯅꯦ ꯅꯨꯄꯥꯒꯤꯗ ꯍꯣꯏ ꯑꯌꯥꯝꯕꯗꯤ ꯑꯣꯏꯅ ꯂꯩꯌꯦꯕꯀꯣ ꯃꯥꯗꯤ ꯄꯪꯉꯦꯅ ꯁꯤꯖꯤꯟꯅꯩꯩꯅ ꯑꯗꯨꯒꯨꯝꯕ ꯅꯨꯄꯥꯗꯣ
ꯑ ꯑꯗꯨ ꯐꯔꯦꯅꯦ ꯐꯥꯕꯕꯨ ꯐꯪꯍꯧꯔꯗꯤ ꯐꯔꯤꯅꯤ ꯑꯗꯨꯕꯨꯗꯤ ꯒ꯭ꯌꯥꯟ ꯇꯥꯕꯤꯕ ꯃꯤ ꯐꯪꯉꯗꯤ ꯐꯔꯦꯕ ꯕꯥꯏ ꯆꯥꯟꯁ ꯐꯪꯗ꯭ꯔꯗꯤ
ꯐꯪꯗ꯭ꯔꯗꯤ ꯏꯁꯣꯔꯅ ꯏꯁꯣꯔꯅ ꯇꯝꯕꯤꯕꯅꯦ ꯏꯔꯥꯏꯕꯛꯅ ꯇꯝꯕꯤ ꯄꯤꯕꯅꯦꯅ ꯑꯗꯨꯝ ꯂꯧꯁꯤꯡꯈ꯭ꯔꯗꯕꯅꯦ
ꯅꯠꯇꯕ ꯅꯠꯇꯕ ꯑꯗꯨꯕꯨꯗꯤ ꯂꯧꯁꯤꯜꯂꯅꯤꯕ ꯑꯗꯨꯁꯨ ꯅꯪ ꯂꯧꯁꯤꯜꯂꯦ ꯍꯥꯏꯔꯒ ꯏꯄꯪ ꯄꯪꯅ ꯈꯥꯡꯉ ꯂꯩꯕꯗꯤ ꯌꯥꯗꯦꯅ ꯑꯗꯨꯒꯤ ꯁꯤꯖꯤꯟꯅꯕ ꯍꯩꯕ ꯑꯃ ꯆꯪꯉꯦꯗꯅ ꯒ꯭ꯌꯥꯟ ꯇꯥꯏꯅ ꯑꯗꯨꯒꯤ ꯋꯥꯅꯤꯗ ꯍꯥꯏꯕꯗꯤ ꯊꯪꯕꯤ ꯍꯥꯏꯔꯗꯤ ꯑꯗꯨꯗꯤ ꯐꯥꯕꯨ ꯐꯥꯔꯦꯅꯦ ꯂꯣꯏ ꯐꯥꯔꯦꯗꯀꯣ ꯊꯪꯗ꯭ꯔꯦ ꯍꯥꯏꯔꯗꯤ ꯅꯪ ꯋꯥꯒꯤꯗꯧꯗꯤ ꯌꯥꯝ ꯁꯥꯡꯉꯤꯅ ꯅꯠꯇ꯭ꯔꯣ ꯑꯗꯨꯗꯤ ꯌꯥꯕ ꯃꯈꯩꯗꯤ
ꯌꯥꯕ ꯃꯈꯩꯁꯦ ꯁꯦꯝꯒꯅꯤ ꯁꯦꯝꯕ ꯇꯧꯗꯅ
ꯍꯥꯥ
ꯅꯪ ꯑꯩ ꯑꯗꯨꯝ ꯇꯣꯛꯅ
ꯑꯗꯨꯅꯦ ꯉꯜꯂꯤꯉꯩꯗ ꯑꯗꯨ ꯅꯪ ꯑꯥ ꯁꯣꯏꯔꯒ ꯌꯥꯝ ꯍꯦꯟꯅ ꯊꯥꯡꯖꯤꯟꯈ꯭ꯔꯗꯤ ꯁꯣꯏꯗꯣꯏꯅꯤꯗꯅ ꯑꯩ ꯍꯥꯏꯕꯁꯦ ꯁꯣꯏꯈ꯭ꯔꯗꯤ ꯁꯣꯏꯗꯅꯀꯣ ꯃꯦꯟꯁꯦ ꯁꯤ ꯍꯦꯟꯅ ꯆꯥꯎꯕꯁꯦ ꯀꯅꯥꯅꯣ ꯅꯠꯇ꯭ꯔꯥ ꯑꯗꯨꯅꯦꯕ ꯑꯗꯨꯒꯤ ꯑꯩꯅ ꯍꯥꯏꯕꯗꯣ ꯉꯁꯥꯏꯒꯤ ꯑꯦꯛꯖꯥꯝꯄꯜꯗ‌ꯣ ꯁꯨꯡ ꯀꯥꯎ ꯀꯥꯎꯔꯅꯨꯍ‌‌ꯦ ꯑꯩꯈꯣꯏꯒꯤ ꯆꯥꯡ-ꯆꯥꯠ ꯑꯉꯥꯡꯁꯤꯡꯁꯤꯀꯣ ꯌꯥꯝꯕ ꯑꯗꯨꯝ ꯄꯪꯉ ꯃꯣꯏꯁꯦ ꯁꯔꯐꯦꯁꯇ ꯍꯦꯛꯇ ꯉꯥꯎꯒꯟꯕ ꯀꯩꯒꯤꯅꯣ ꯈꯪꯗꯦ ꯑꯦ ꯑꯩꯅ ꯍꯥꯏꯅꯤꯡꯕ ꯂꯩꯕ ꯀꯩꯒꯤꯅꯣ ꯍꯥꯏ ꯍꯪꯅꯤꯡꯕ ꯁꯔꯐꯦꯁꯇꯈꯛ ꯄꯥꯝꯕ ꯀꯥꯔ ꯊꯧꯕ ꯕꯥꯏꯛ ꯊꯧꯕ ꯗ꯭ꯔꯦꯁꯤꯡ ꯐꯖꯕ ꯀꯩꯅꯣ ꯃꯅꯨꯡꯗꯗꯤ ꯂꯣꯏ ꯍꯣꯕꯀꯣ ꯑꯗꯨꯗ ꯂꯣꯡꯉ‌ꯣꯟꯗ ꯆꯥꯕ ꯄꯥꯛ ꯌꯥꯗꯦꯕ ꯗꯔꯀꯥꯔꯗꯤ ꯑꯣꯏꯌꯦꯕꯀꯣ ꯑꯦꯁꯦꯁꯔꯤꯁ ꯍꯥꯏꯕꯁꯤꯁꯨ ꯐꯖꯕ ꯂꯛ ꯆꯔꯤꯁꯨ ꯂ ꯗꯔꯀꯥꯔ ꯑꯣꯏꯔꯤꯅꯦꯕ ꯑ ꯑꯣꯏꯣꯏꯕꯕꯨꯗꯤ ꯑꯗꯨꯁꯨ ꯑꯗꯨꯅ ꯂꯣꯏ ꯅꯠꯇꯦꯕ ꯑꯗꯨꯗꯨꯗꯤ ꯂꯩꯔꯒ ꯐꯪꯗꯅꯤꯕ ꯄꯩꯁꯥꯅ ꯂꯩꯕ ꯌꯥꯏꯑꯕ ꯑꯗꯣ ꯃꯥꯒꯤ ꯍꯣꯡꯕ ꯌꯥꯔꯣꯏꯗꯕ ꯏꯃꯨꯡꯗ ꯁꯦꯝꯕ ꯐꯥꯎ ꯊꯣꯛꯇꯕ ꯄꯥꯔꯁꯣꯅꯦꯜꯂꯤ ꯇꯦ ꯀꯦꯔꯦꯛꯇꯔ ꯑꯗꯨ ꯃꯌꯥꯝꯗꯨꯗꯤ ꯀꯩꯅꯣ ꯍꯣꯡꯕꯗ ꯈꯔ ꯃꯇꯝ ꯂꯧꯅꯦꯕ ꯄꯩꯁꯥꯅ ꯂꯩꯕ ꯌꯥꯗꯦꯕ ꯅꯠꯇ꯭ꯔꫭꯅꯦ ꯌꯥꯝ ꯉꯥꯎꯁꯤꯟꯅꯕ ꯃꯤꯗꯣ ꯄꯩꯁꯥꯅ ꯉꯥꯎꯁꯤꯟꯅꯕ ꯐꯍꯟꯗꯦꯗꯅ ꯃꯁꯥꯅ ꯈꯔ ꯑ ꯌꯥꯝ ꯐꯥꯔꯅꯤ ꯈꯟꯗ꯭ꯔꯗꯤ
ꯎꯝ
ꯑ ꯑꯗꯨꯃꯥꯏꯅ ꯑꯃ ꯂꯩꯕꯅꯤꯅ ꯍꯣꯏ ꯐꯠ ꯐꯠ ꯆꯨꯡꯁꯤꯟꯕ ꯌꯥꯗꯦꯕ ꯆꯨꯡꯁꯤꯟꯕꯗ ꯃꯨꯟꯅꯀꯣ ꯍꯟꯖꯤꯟ ꯍꯟꯖꯤꯟ ꯖꯦꯅꯤꯡ ꯈꯜꯂꯒ ꯆꯣꯡꯁꯤꯟꯕ ꯗꯔꯀꯥꯔ ꯑꯣꯏꯌꯦꯕ ꯑꯩꯈꯣꯏꯒꯤ ꯀꯣꯂꯦꯖ ꯃꯦꯠ ꯏꯃꯥꯟꯅꯕꯁꯤꯡꯀꯣ ꯑꯁ ꯀꯩ ꯍꯥꯏꯅꯤꯡꯏꯅꯣ ꯈꯪꯗꯦ ꯃꯣꯏꯁꯤꯡꯗꯣ ꯑꯗꯨ ꯍꯧꯖꯤꯛ ꯌꯦꯡꯉꯣ ꯃꯣꯏ ꯈꯜꯂꯤꯝꯕꯁꯦ ꯑꯁ ꯑꯩꯈꯣꯏꯗꯤ ꯃꯦꯁꯦꯖ ꯊꯥꯔꯛꯅꯕ ꯄꯥꯈꯪ ꯌꯥꯝꯃꯦ ꯁꯦꯖ ꯄꯨꯔꯥ ꯀ꯭ꯌꯨꯗ ꯂꯩꯔꯕꯅꯦ ꯁ꯭ꯇꯦꯟ ꯕꯥꯏ ꯌꯥꯝ ꯂꯩꯌꯦ ꯀꯣ ꯑꯗꯨꯒꯨꯝꯕꯅ ꯏꯒꯣ ꯁꯥꯒꯠꯄ ꯈꯔ ꯌꯥꯎꯋꯦꯕ ꯑꯃꯔꯣꯝ ꯍꯥꯏꯔꯦ ꯑꯗꯨ ꯈ꯭ꯋꯥꯏꯗꯒꯤ ꯄꯪꯕꯅꯦꯕ ꯀꯩꯅꯣ ꯍꯥꯏꯔꯗꯤ ꯃꯃꯜ ꯍꯣꯡꯉ꯭ꯔꯗꯤ ꯀꯁꯇꯃꯔ ꯌꯥꯝꯕ ꯇꯥꯕꯅꯤ ꯍꯥꯏꯕꯗꯣ ꯃꯤꯝꯁ ꯑꯃ ꯂꯩꯕꯗꯥꯏꯅꯦ ꯑꯗꯨꯅꯦꯕ ꯇꯧꯔꯤꯕꯗꯣ ꯁꯣꯝꯗ ꯃꯃꯜ ꯍꯣꯡꯂꯗꯤ ꯀꯁꯇꯃꯔ ꯌꯥꯝꯕ ꯇꯥꯕꯅꯦ ꯅꯪ ꯕꯖꯥꯔꯗ ꯄꯣꯠꯆꯩ ꯈꯣꯡꯒꯨꯞ ꯐꯤꯔꯣꯜ ꯐꯨꯔꯤꯠ ꯌꯣꯟꯕ ꯍꯣꯡꯕ ꯃꯐꯝꯗꯨꯗꯤ ꯃꯤ ꯄꯤꯛ ꯄꯤꯛ ꯊꯟꯗ꯭ꯔꯣꯅꯦ ꯑꯗꯁꯨ ꯂꯤꯁꯤꯡ ꯇꯔꯥ ꯀꯨꯟ ꯄꯤꯕ ꯁꯨꯁꯀꯨꯝꯕ ꯐꯨꯔꯤꯠ ꯑꯃꯗ ꯇꯤ ꯁꯥꯔꯠ ꯑꯃꯗ ꯂꯣꯏꯁ ꯐꯤꯂꯤꯞꯀꯨꯝꯕ ꯀꯣ ꯂꯤꯁꯤꯡ ꯃꯉꯥ ꯇꯔꯨꯛ ꯄꯤꯕ ꯃꯐꯝꯗꯗꯤ ꯀꯁꯇꯃꯔꯗꯨ ꯄꯨꯔꯥ ꯑꯗꯨꯃꯥꯏꯅꯗꯤ ꯔꯁ ꯇꯧꯗꯦꯗꯅ
ꯎꯝ
ꯒꯤꯌꯦꯟꯇꯥꯏꯅ ꯑꯗꯨ ꯀꯩꯒꯤꯅꯣ ꯃꯥꯒꯤ ꯚꯦꯂꯨꯗꯨꯅꯦꯕ ꯑꯗꯨꯗꯤ ꯃꯦꯟ ꯑꯣꯏꯅ ꯅꯪ ꯈꯪꯒꯗꯧꯕꯁꯦ ꯃꯤ ꯍꯥꯟꯅ ꯀꯤꯍꯟꯕ ꯑꯣꯏꯅ ꯆꯪꯉꯦꯕ ꯑꯗꯨꯒꯤ ꯋꯥꯅꯤꯗ ꯃꯤ ꯍꯥꯟꯅ ꯀꯤꯍꯟꯕ
ꯑꯗꯩꯗꯤ ꯅꯪꯉꯣꯟꯗ ꯀꯤꯍꯟꯗ꯭ꯔꯗꯤ ꯌꯥꯔꯦ
ꯑꯥ ꯀꯤꯍꯟꯕ ꯑꯣ ꯆꯪꯉꯦꯕ ꯀꯤꯍꯟꯕ ꯍꯥꯏꯕꯗꯤ ꯀꯤꯍꯟꯕ ꯍꯥꯏꯕꯗꯤ ꯃꯤꯅ ꯅꯠꯇꯦ ꯄꯩꯁꯥ ꯂꯩꯇꯕ ꯃꯤ ꯑꯃꯅ ꯄꯁꯥ ꯌꯥꯝꯅ ꯂꯛꯖꯔꯤ ꯑꯣꯏꯕ ꯃꯐꯝꯗꯨꯗꯤ ꯆꯪꯉꯒ ꯗꯣꯃꯤꯅꯦꯠ ꯇꯧꯕ ꯉꯝꯗꯦꯅ ꯃꯅꯤ ꯏꯁ ꯄꯋꯥꯔ ꯍꯥꯏꯕꯒꯨꯝꯅ ꯑꯦꯛꯖꯦꯛꯂꯤ ꯑꯗꯨꯃꯥꯏꯅ ꯃꯃꯜ ꯌꯥꯝ ꯂꯩꯕ ꯃꯐꯝꯗꯨꯗꯤ ꯂꯩꯕ ꯃꯤ ꯑꯃꯗꯨꯗꯤ ꯗꯥꯏꯔꯦꯛ ꯆꯪꯉꯒ ꯀꯇꯨ ꯀꯔꯟ ꯃꯦꯁꯦꯖ ꯊꯥꯖꯤꯟꯕ ꯑꯗꯨ ꯑꯗꯥ ꯇꯣꯈꯥꯏ ꯈꯥꯏꯖꯤꯟꯕꯗꯣ ꯉꯝꯃꯔꯣꯏꯗꯅ ꯑꯗꯨꯗꯤ ꯀꯅꯥꯅꯣ ꯗꯔꯀꯥꯔ ꯑꯣꯏꯕꯁꯦ ꯃꯃꯜ ꯂꯩꯍꯟꯕꯁꯦ ꯍꯥꯏꯔꯣ ꯃꯃꯜ ꯂꯩꯍꯜꯂꯤꯕꯁꯦ ꯀꯅꯅꯣ ꯃꯃꯜ ꯂꯩꯍꯟꯒꯦ ꯇꯧꯕꯁꯤ ꯅꯣꯏꯅꯦꯕ ꯅꯁꯥꯗ ꯂꯣꯏ ꯂꯩꯔꯕꯅꯦꯕ ꯅꯠꯇ꯭ꯔꯥꯅꯦ ꯑꯁ ꯑꯩꯈꯣꯏꯗꯤ ꯃꯦꯁꯦꯖ ꯌꯥꯝ ꯊꯥꯕꯤꯈꯤ ꯇꯧꯕ ꯃꯤ ꯂꯩ ꯑꯁ ꯔꯤꯄ꯭ꯂꯥꯏ ꯇꯣꯛꯈꯣ ꯅꯪꯒꯤ ꯀꯥꯏꯅ ꯏꯒꯣ ꯁꯥꯒꯠꯄꯁꯨ ꯌꯥꯝ ꯌꯥꯎꯔꯤꯕ
ꯌꯥꯏꯑꯦ
ꯑꯗꯨꯒꯤ ꯀꯁꯇꯃꯔꯗꯣ ꯌꯥꯝ ꯆꯤꯞ ꯑꯣꯏꯔꯕꯅꯤꯀꯣ ꯨꯗꯨꯏ ꯋꯥꯅꯤꯗ ꯍꯩꯌꯨ ꯍꯥꯏꯕꯅꯤꯗ ꯁꯣꯏꯕ ꯌꯥꯝ ꯊꯦꯡꯅꯈ꯭ꯔꯕ ꯃꯤ ꯌꯥꯝ ꯎꯋꯦ ꯍꯥꯏꯕꯅꯤꯗ ꯑꯩꯈꯣꯏꯅꯗꯤ ꯎꯕ ꯃꯣꯏꯅꯗꯤ ꯈꯪꯗꯕ ꯑꯩꯈꯣꯏꯅ ꯍꯥꯏꯔꯨꯔꯒꯗꯤ ꯀꯣ
ꯍꯥꯥ
ꯍꯩꯄꯥꯗꯤ ꯍꯥꯏꯔꯛꯀꯅꯦꯕ
ꯃꯥꯅꯤ ꯑꯗꯨꯗꯤ ꯅꯉꯣꯟꯗ ꯑꯩꯅ ꯐꯖꯅ ꯆꯦꯛꯁꯤꯟꯅ ꯇꯧꯗ꯭ꯔꯗꯤ ꯌꯥꯔꯔꯣꯏ ꯅꯠꯇ꯭ꯔꯥ
ꯑꯁ
ꯆꯨꯝꯗ꯭ꯔꯣ
ꯍꯣꯏ꯫
ꯏꯁꯤꯛ ꯇꯧꯗ꯭ꯔꯗꯤ ꯌꯥꯔꯣꯏ ꯅꯉꯣꯟꯗ ꯀꯤꯍꯟꯕ ꯑꯃ ꯆꯪꯉꯦ ꯍꯥꯏꯗꯅ ꯅꯪꯉꯣꯟꯗ
ꯀꯤꯍꯟ ꯀꯤꯍꯟꯕ ꯑꯃꯥ ꯆꯪꯉꯦꯕ ꯎꯝ ꯑꯗꯨ ꯀꯤꯍꯟꯕꯁꯦ ꯀꯩꯅꯣ ꯍꯥꯏꯔꯗꯤ ꯍꯣꯏ ꯅꯩꯔꯛꯑꯣꯏꯗꯔꯣ
ꯎꯝꯍꯨꯝ
ꯋꯥꯟ ꯒꯣꯗ ꯂꯣꯏ ꯔꯤꯚꯤꯜ ꯇꯧꯔꯕ ꯑꯁ ꯂꯣꯏꯔꯦ ꯅꯣꯏ
ꯑꯥ
ꯍꯥ
ꯑꯗꯨꯕꯨ ꯑꯗꯨꯝ ꯅꯨꯡꯁꯤꯔꯤ ꯍꯥꯏꯕꯗ ꯂꯣꯠꯄꯒꯤ ꯋꯥꯁꯨ ꯑꯗꯨꯒ ꯂꯣꯠ ꯇꯕꯩ ꯋꯥꯁꯦ ꯑꯗꯨꯝ ꯍꯥꯏꯗꯣꯛꯅꯤꯡꯉꯤꯁꯦ ꯀꯩꯒꯤꯅꯣ ꯑꯗꯨꯗꯤ
ꯑꯁꯦꯡꯕ
ꯂꯣꯏꯅ ꯀꯩꯗꯧꯑꯦꯕ ꯍꯧꯖꯤꯛ ꯍꯥꯏꯗꯣꯛꯄ ꯀꯩꯗꯧꯑꯦꯕ
ꯀꯩꯗꯧꯅꯤ ꯅꯨꯡꯕꯨ ꯅꯨꯡꯁꯤꯔꯗꯤ ꯂꯣꯏ ꯍꯥꯏꯗꯣꯛꯅꯤꯡꯉꯦ ꯍꯥꯏꯕ
ꯑꯥ ꯑꯗꯨ ꯑꯗꯨ ꯈꯔ ꯆꯦꯛꯁꯤꯟꯍꯧꯔꯣꯕ ꯑꯗꯨ ꯃꯇꯥꯡꯗꯣ ꯑꯗꯨꯗꯅꯦꯕ ꯅꯪꯒꯤ ꯑꯥ ꯃꯃꯜ ꯌꯥꯝꯈꯠꯂꯛꯀꯗꯧꯕꯁꯦ
ꯑꯥ
ꯍꯥꯏꯁꯨ ꯍꯥꯏꯗꯧꯅꯤꯀꯣ ꯑꯗꯨꯁꯨ ꯈꯔ ꯈꯔ ꯈꯔ ꯈꯔ ꯁꯦꯁ ꯃꯃꯜ ꯂꯩꯅꯀꯣ ꯇꯞꯅ ꯇꯞꯅ ꯇꯞꯅ ꯍꯣꯏ ꯑꯥ ꯑꯍꯣꯏ ꯍꯣꯏ ꯅꯪ ꯋꯥꯡꯒꯣꯗ ꯂꯣꯏꯑꯁ ꯑꯗꯨꯗꯤ ꯃꯤ ꯐꯖꯕ ꯁꯥꯠꯊꯤꯕ ꯅꯩꯕ ꯋꯥꯡꯕ ꯍꯥ ꯖꯤꯖꯤ ꯍꯥꯗꯤꯠ ꯃꯥꯟꯕ ꯕꯦꯂꯥ ꯍꯥꯗꯤꯠ ꯃꯥꯟꯕ ꯖꯥꯠ ꯆꯥꯠ ꯊ ꯊꯣꯛꯂꯛꯑꯗꯤ ꯃꯤ ꯆꯣꯡꯈ꯭ꯔꯅꯦꯕ ꯁꯛꯀꯦ ꯋꯥ ꯅꯠꯇꯕ ꯁꯛꯀꯦ ꯋꯥ ꯅꯠꯇꯕ ꯎꯝ
ꯑꯗꯨꯕꯨ ꯍꯧꯖꯤꯛꯀꯥꯟꯗꯤ ꯁꯛꯅ ꯆꯠꯅꯩꯗꯅ
ꯎꯝ ꯑꯗꯨꯗꯪꯁꯨ ꯅꯠꯇꯦꯕꯅꯦ꯫
ꯆꯠꯅꯩ ꯍꯧꯖꯤꯛꯇꯤ ꯁꯥꯐ
ꯁꯈꯠꯪꯖꯍ ꯍꯥꯏꯕꯤ ꯌꯥꯗꯤ꯫
ꯌꯥꯏ ꯌꯥꯏ
ꯆꯠꯀꯗꯕꯅꯦ ꯍꯥꯏꯕꯤ ꯌꯥꯗꯦ꯫
ꯌꯥꯏ
ꯅꯣꯏꯗ ꯂꯣꯏ ꯂꯩꯔꯕꯅꯤ ꯍꯥꯏꯃꯤꯇꯥ
ꯗ ꯀꯟꯒꯦꯗꯥ
ꯑꯦ ꯁꯤꯀ꯭ꯔꯦꯠꯇꯣ ꯑꯩꯅ ꯂꯣꯏ ꯍꯥꯏꯕꯤꯔꯕꯅꯦꯍꯦ ꯅꯪ ꯑꯇꯩ ꯃꯇꯝꯗꯅ ꯄ꯭ꯂꯥꯏ ꯇꯧꯊꯕ ꯌꯥꯔꯤꯅꯤꯅ
ꯑꯦ ꯑꯦ ꯑꯩꯉꯣꯟꯗ ꯑꯦꯄ꯭ꯂꯥꯏ ꯇꯧꯗꯣꯏꯅꯦ꯫
ꯑ ꯇꯦꯛꯅꯤꯛ ꯃꯌꯥꯝꯗꯣ ꯈꯔ ꯈꯔ ꯈꯔ ꯑꯩꯅ ꯍꯧꯖꯤꯛ ꯍꯥꯏꯕꯗꯣꯀꯣ ꯇꯦꯛꯅꯤꯛ ꯃꯌꯥꯝꯗꯣ ꯂꯣꯏ ꯑꯦꯞꯄ꯭ꯂꯥꯏ ꯇꯧꯑꯣ꯫ ꯊꯋꯥꯟꯅ ꯅꯩꯔꯅꯤ꯫
ꯎꯝ ꯅꯪꯉꯣꯟꯗ ꯑꯚꯥꯏꯠ ꯇꯧꯗꯣꯏꯅꯦ ꯅꯪ ꯇꯧꯍꯟꯅꯤꯡꯗ꯭ꯔꯣ ꯅꯪꯉꯣꯟꯗ
ꯑ ꯈꯪꯗꯦꯍꯦ ꯑꯗꯥ ꯑꯩꯒꯤ ꯁꯥꯇ꯭ꯔꯅ ꯑꯃꯨꯛꯀ ꯑꯃꯨꯛꯀ ꯑꯩꯒꯤ ꯁꯥꯇ꯭ꯔꯥꯅ ꯑꯣꯖꯥꯗ ꯑꯃꯨꯛꯀ ꯇꯥꯛꯀꯦ ꯍꯥꯏꯔ ꯀꯃꯥꯏꯅ ꯇꯧꯅꯤ꯫
ꯇꯥꯛꯀꯦꯅ ꯍꯥꯏꯔꯅꯤ ꯅꯪꯉꯣꯟꯗꯦꯅ ꯑꯃꯨꯛ
ꯑꯠꯆꯥ ꯑꯄ꯭ꯂꯥꯏ ꯇꯧꯊꯔꯒꯦ ꯍꯥꯏꯕꯅꯦꯕ ꯑꯣꯀꯦ ꯑꯣꯀꯦ ꯑꯄ꯭ꯂꯥꯏ ꯇꯧꯊꯔꯒꯦ ꯍꯥꯏꯕꯅꯦꯕ
ꯅꯪꯉꯣꯟꯗ ꯊꯣꯏ ꯅꯪꯉꯣꯟꯗ ꯑꯣꯏꯅ ꯇꯧꯅꯤꯡꯈ꯭ꯔꯕ ꯑꯩꯅ ꯑꯗꯨ ꯅꯪꯅ ꯌꯥꯒꯗ꯭ꯔꯥ ꯌꯥꯔꯣꯏꯗ꯭ꯔꯣꯏꯗꯤ ꯈꯪꯗꯦ꯫
ꯎꯝ ꯍꯨ
ꯎꯝ ꯎꯝ ꯍꯥꯏꯌꯦ ꯍꯣꯏ
ꯆꯨꯝ ꯆꯨꯝ ꯆꯨꯝꯅꯒ ꯑꯦꯄ꯭ꯂꯥꯏ ꯇꯧꯔ ꯇꯧꯊꯔꯛꯔꯦ ꯀꯅꯥ ꯈꯪ ꯑꯃꯨꯛꯀ ꯁꯁ
ꯆꯨꯝꯅ ꯈꯛꯇ ꯅꯠꯇꯦꯅꯦ ꯑꯁꯦꯡꯕꯩ ꯇꯧ ꯇꯧꯒꯦꯅ ꯍꯥꯏꯕ
ꯎ ꯎꯝ ꯍ ꯌꯥꯏ ꯌꯥꯏ ꯌꯥꯏ ꯄ꯭ꯔꯦꯛꯇꯤꯁ ꯄ꯭ꯔꯦꯛꯇꯤꯁ ꯇꯧꯕ ꯌꯥꯔꯦ ꯍꯣꯏ ꯑꯩꯉꯣꯟꯗ
ꯅꯣ ꯅꯪꯉꯣꯟꯗ ꯄꯆꯤꯁ ꯇꯧꯏ ꯍꯥꯏꯕꯒꯤ ꯅꯠꯇꯤꯌꯦ ꯑꯆꯦꯡꯕꯒꯤ ꯇꯧꯋꯦ ꯍꯥꯏꯕ
ꯑꯗꯨꯗꯤ ꯑꯩꯅ ꯒꯥꯏꯠ ꯇꯧꯕꯤꯔꯅꯤꯗꯅ ꯑꯁ ꯅꯪꯒꯤꯗꯣ ꯑꯦꯄ꯭ꯂꯥꯏ ꯈꯨꯇꯧꯗ ꯈꯔꯗꯤ ꯁꯣꯏꯔꯦꯍꯦ ꯍꯥꯏꯅ